ꯎꯝ ꯍ ꯇꯥꯏ ꯇꯥꯏ
ꯑꯣ ꯍꯣꯏ ꯀꯔꯤ ꯇꯧꯔꯨꯅꯣꯕ꯭ꯔꯣ
ꯑꯗꯨꯝ ꯐꯝꯕ ꯂꯩꯗ ꯏꯃꯥꯟꯅꯕ ꯈꯔꯅ ꯒꯦꯝꯁ ꯑꯥꯔ ꯂꯩ
ꯎꯝ ꯉꯁꯤꯗꯤ ꯀꯔꯤ ꯇꯧꯔꯦ
ꯉꯁꯤꯗꯤ ꯑꯗꯨꯝ ꯑꯁ ꯇꯨꯝꯕꯒ ꯂꯣꯏꯁꯜꯂꯦꯗ
ꯕꯣ ꯕꯣ ꯌꯦꯡꯕ꯭ꯔꯣ
ꯎꯝ ꯊꯉ
ꯑ ꯀꯅꯥ ꯀꯅꯥ ꯁꯄꯣꯔꯠ ꯇꯧꯋꯦ
ꯑꯩꯗꯤ ꯐ꯭ꯔꯥꯟꯁ
ꯐ꯭ꯔꯥꯟꯁ ꯑꯗꯨꯗꯤ ꯉꯁꯥꯏ ꯅꯣꯔꯋꯦ ꯅꯣꯔꯋꯦ ꯐ꯭ꯔꯥꯟꯁꯅ ꯉꯥꯝꯗꯣꯏ ꯃꯥꯜꯂꯦꯗ ꯑꯩꯅ ꯈꯟꯕꯗ
ꯎꯝ ꯎꯝ ꯍꯣꯏ
ꯎꯝ
ꯑ
ꯑꯗꯨ ꯑꯇꯣꯞꯄ ꯇꯤꯝꯗꯤ ꯁꯄꯣꯔꯠ ꯇꯧꯗ꯭ꯔꯣ
ꯑꯇꯣꯞꯄꯁꯦ ꯑꯩ ꯑꯁꯦꯡꯕꯗꯤ ꯏꯁꯄꯦꯟꯒꯁꯨ ꯇꯧꯕꯅꯦ ꯑꯗꯣ ꯑꯃꯨꯛ ꯀꯩꯅꯣ ꯐ꯭ꯔꯥꯟꯁ ꯑꯅꯤ ꯇꯧꯕꯅꯦꯕ ꯐ꯭ꯔꯥꯟꯁꯒ ꯄꯦꯟ ꯇꯧꯕꯅꯦꯕꯀꯣ ꯑꯗꯣ ꯃꯕꯥꯅꯤ ꯑꯃꯨꯛ ꯁꯥꯟꯅꯔꯕꯅꯤꯅ ꯐ꯭ꯔꯥꯟꯁꯇ ꯑꯣꯏꯅ ꯆꯠꯂꯍꯦ
ꯑꯥ
ꯑꯁ
ꯑꯗꯨ ꯍꯥꯟꯅ ꯄꯣꯛꯈ꯭ꯔꯕ ꯇꯤꯝꯗꯨꯗꯤ
ꯄꯣꯛꯈ꯭ꯔꯕ ꯇꯤꯝꯗꯨꯗꯤ ꯄꯣꯔꯇꯨꯒꯥꯜꯁꯨꯅꯦꯕꯀꯣ
ꯎꯝ
ꯑꯗꯨꯒ ꯖꯄꯥꯟ ꯑꯅꯤꯃꯛ ꯁꯤꯈ꯭ꯔꯦ
ꯎꯄꯥꯏ ꯂꯩꯇ꯭ꯔꯦ
ꯑꯩꯅꯗꯤ ꯑꯥꯔꯖꯦꯟꯇꯤꯅꯥ ꯁꯞꯄꯣꯔꯠ ꯇꯧꯋꯦ ꯑꯥꯔꯖꯦꯟꯇꯤꯅꯥꯒ ꯏꯁꯄꯦꯟ ꯑꯗꯨ ꯕ꯭ꯔꯥꯖꯤꯜꯒ ꯖꯄꯥꯟꯁꯨ ꯇꯧꯋꯦ
ꯑꯣ
ꯉꯁꯥꯏ ꯑꯌꯨꯛꯀꯤ ꯃꯦꯠꯁꯇꯤ ꯌꯦꯡꯗꯕ꯭ꯔꯣ
ꯌꯦꯡꯉꯦ ꯌꯦꯡꯉꯦ
ꯎ
ꯑꯁ ꯑꯩꯗꯤ ꯑꯥꯔꯖꯦꯟꯇꯤꯅꯥꯗꯣ ꯂꯩꯍꯧꯈ꯭ꯔꯒꯗ꯭ꯔꯣ ꯈꯟꯕꯅꯦ ꯑꯣ ꯃꯣꯏ ꯃꯇꯥꯎ ꯐꯔꯦꯅꯦ
ꯑꯩꯣꯏꯁꯦ ꯑꯗꯨꯝ ꯃꯗꯥꯎꯗꯤ ꯂꯩꯗꯤ ꯂꯩꯌꯦ ꯍꯧꯖꯤꯛ ꯑꯗ ꯑꯁ ꯈꯪꯗꯦꯗ
ꯎꯝ ꯀꯩꯅꯣ ꯏꯪꯂꯦꯟꯒ ꯁꯥꯟꯅꯥꯔꯗꯤ ꯑꯁ ꯌꯥꯒꯗꯧ ꯃꯥꯟꯗ꯭ꯔꯦ
ꯎꯝ ꯍꯣꯏ ꯍꯣꯏ
ꯍꯥꯏꯗꯤ ꯑꯔꯖꯦꯟꯇꯤꯅꯥꯗꯤ ꯑꯥꯔꯖꯦꯟꯇꯤꯅꯥꯗꯤ ꯌꯥꯝꯅ ꯀꯩꯅꯣ ꯇꯧꯗꯦꯕꯀꯣ ꯃꯣꯏꯁꯦ ꯃꯣꯏ ꯇꯤꯝꯅ ꯃꯦꯁꯤꯕꯨ ꯁꯞꯄꯣꯔꯠ ꯇꯧꯕꯒꯤ ꯃꯦꯁꯤꯗꯨ ꯍꯩꯗꯤ ꯍꯩꯕꯅꯤꯅ ꯑꯗꯨꯝ ꯈꯔ ꯃꯥꯅ ꯂꯣꯏꯁꯤꯟꯕꯅꯦꯕ ꯅꯠꯇ꯭ꯔꯗꯤ ꯃꯣꯏ ꯀꯝꯕꯥꯏꯅꯦꯁꯟ ꯁꯟꯗꯤ ꯌꯥꯝ ꯑꯣꯏꯕꯗꯤ ꯅꯠꯇꯦꯗ
ꯍꯣꯏ ꯑꯁ ꯄꯥꯠ ꯂꯒꯉꯗ ꯏꯖꯤꯞꯗꯁꯨꯣ ꯁꯤꯒꯦ ꯇ ꯀꯦꯕꯨꯣꯔꯦꯗꯁꯨꯣ ꯇꯧꯋꯦ
ꯍꯣꯏ ꯍꯣꯏ ꯃꯣꯏꯁꯦ ꯈꯖꯤꯛ ꯈꯖꯤꯛꯇꯒꯤ ꯀꯥꯈꯠꯂꯛꯄꯅꯤꯅꯦ ꯍꯩꯇ ꯍꯩꯇꯦꯕ ꯃꯣꯏꯁꯦ ꯃꯦꯆꯤꯅ ꯈꯔ ꯀꯩꯅꯣ ꯇꯧꯕꯒꯤ ꯃꯣꯏꯅ ꯇꯤꯝꯒꯤ ꯁꯞꯄꯣꯔꯠ ꯄꯤꯔꯒ ꯑꯃꯨꯛ ꯃꯥꯅ ꯑꯃꯨꯛ ꯂꯣꯏꯁꯤꯜꯂꯛꯄꯅꯦꯕ ꯅꯠꯇ꯭ꯔꯗꯤ
ꯃꯅꯦ ꯃꯥꯅꯦ
ꯎꯝ ꯑꯗꯨꯝ ꯌꯦꯡꯕꯗ ꯈꯪꯉꯤꯗ ꯍꯥꯏꯗꯤ ꯃꯣꯏꯒꯤ ꯄ꯭ꯂꯦꯗꯀꯣ
ꯑ ꯏꯪꯂꯦꯟ ꯍꯥꯏꯗꯤ ꯏꯁꯄ ꯏꯁꯄꯦꯟꯒ ꯐ꯭ꯔꯥꯟꯁꯀꯅ ꯐꯥꯏꯅꯦꯜ ꯃꯦꯠꯁꯀꯨꯝꯅ ꯈꯪꯈ꯭ꯦꯗ
ꯍꯣꯏ
ꯑꯣꯏꯅ ꯍꯣꯏ ꯑꯗꯨꯄꯦꯟ ꯐ꯭ꯔꯥꯟꯁꯅ ꯀꯥꯅꯤ ꯍꯥꯏꯕꯁꯨ ꯍꯥꯏꯕꯗꯤ ꯉꯝꯗ ꯁ꯭ꯄꯦꯟꯁꯨ ꯌꯥꯝꯅ ꯊꯤꯕꯗꯤ ꯅꯠꯇꯦ ꯍꯣꯏ
ꯍꯣꯏ ꯏꯁꯄꯦꯟꯁꯨ ꯎꯝ ꯍꯥꯏꯗꯤ ꯍꯧꯖꯤꯛ ꯄ꯭ꯂꯦꯔ ꯄ꯭ꯂꯦꯌꯔꯗ ꯀꯝꯄꯦꯌꯔ ꯇꯧꯔꯗꯤ ꯐ꯭ꯔꯥꯟꯁꯅꯗꯤ ꯈꯔ ꯍꯦꯟꯕꯀꯣ ꯍꯥꯏꯗꯤ ꯃꯣꯏꯗꯤ ꯇꯤꯝꯗꯣ ꯂꯣꯏꯅꯃꯛ ꯐꯖꯩꯌꯦꯕ ꯏꯁꯄꯦꯟꯅꯗꯤ ꯈꯔ ꯐꯖꯩ ꯈꯔ ꯐꯖꯗꯦ ꯑꯗꯨꯃꯥꯏꯅ ꯂꯩꯌꯦꯕ
ꯎ ꯑꯁ ꯐ꯭ꯔꯥꯟꯁꯇꯤ ꯂꯣꯏ ꯁꯨꯕꯗ ꯌꯦꯡꯁꯇꯔꯅ ꯑꯥꯎ ꯇꯧꯑꯦ ꯑꯗꯨꯒ ꯑꯇꯦꯛꯀꯤꯡꯁꯨ ꯌꯥꯝ ꯐꯖꯩ ꯃꯦꯗꯤꯐꯤꯜꯁꯨ ꯐꯖꯩ ꯏꯁꯄꯦꯟꯈꯁꯨ ꯑꯗꯨꯝ ꯑꯗꯤ ꯑꯦꯗꯁꯨ ꯑ ꯌꯦꯡꯕ ꯇꯥꯔꯦꯅ ꯗꯥꯎ ꯗꯥꯎ ꯗꯥꯎꯁꯨ ꯂꯩꯕꯅꯤꯅꯀꯣ ꯑ
ꯎꯝ ꯑꯗꯨꯒꯨꯝꯕꯗꯤ ꯄ꯭ꯔꯤꯗꯤꯛ ꯇꯧꯕ ꯉꯝꯗꯕ ꯄꯣꯠꯅꯤꯅꯦ ꯎꯝ
ꯃꯁꯤ ꯆꯔꯆ ꯆꯠꯇ꯭ꯔꯦ ꯉꯁꯤ ꯆꯔꯆ ꯆꯠꯇ꯭ꯔꯕꯣ
ꯍꯣꯏ ꯆꯠꯇ꯭ꯔꯦ ꯉꯁꯤꯗꯤ ꯑꯁ ꯋꯥꯁꯨ ꯋꯥꯕꯅꯤꯅ
ꯉꯁꯥꯏ ꯅꯣꯔꯋꯦꯒ ꯏꯪꯂꯦꯟꯒꯗ ꯌꯦꯡꯉꯤꯀꯣ
ꯎꯝ
ꯑꯁ ꯑꯩꯗꯤ ꯅꯣꯔꯋꯦ ꯀꯥꯔꯗꯤ ꯍꯣꯏ ꯅꯣꯔꯋꯦ ꯀꯥꯔꯗꯤ ꯐꯅꯤ ꯈꯜꯂꯒ ꯃꯣꯏꯅꯦ ꯍꯧꯈ꯭ꯔꯦꯅꯦ
ꯍꯣꯏ ꯏꯪꯂꯦꯟꯅ ꯅꯩꯊꯔꯛꯈ꯭ꯔꯦꯅꯦ
ꯌꯥꯏꯗ ꯏꯪꯂꯦꯟꯁꯨ ꯐꯅꯦꯜ ꯀꯥꯕ ꯌꯥꯏꯗ ꯇꯥꯔꯦ
ꯍꯩꯗꯤ ꯍꯩꯌꯦꯕ ꯃꯣꯏꯁꯨ ꯑꯗꯨꯝ
ꯍꫭꯏ ꯍꫭꯏ ꯃꯥꯅꯦ ꯇꯝꯄꯥꯛꯇ ꯂꯩꯕ꯭ꯔꯣ ꯆꯤꯡꯗ ꯂꯩꯕ꯭ꯔꫭ ꯕ꯭ꯔꯣ
ꯑꯩꯗꯤ ꯇꯝꯄꯥꯛꯇꯅꯦ
ꯀꫭꯂꯦꯁ ꯀꯥꯔꯤꯔ
ꯀꯣꯂꯦꯁ ꯀꯥꯕ‌ ꯂꯣꯏꯔꯦ
ꯊꯕꯛ ꯇꯧꯔ ꯂꯩꯕ꯭ꯔꯥ ꯑꯗꯨꯗꯤ
ꯍꯣꯏ ꯊꯕꯛ ꯇꯧꯔ ꯂꯩꯔꯕꯅꯦ
ꯐꯩꯅꯦ
ꯎꯝ ꯅꯪꯗꯤ
ꯑꯁ ꯑꯩꯗꯤ ꯀꫭꯂꯦꯁ ꯀꯥꯔ ꯂꯩꯗ
ꯑꯣ ꯀꯩ ꯁꯤꯝ ꯀꯩ ꯁꯤꯃꯤꯁꯇꯔ
ꯑꫭ ꯁꯤꯃꯤꯁꯇꯔꯁꯦ ꯐꯥꯏꯅꯦꯜ ꯏꯌꯔ ꯑꯣꯏꯔꯦ
ꯑꯣ ꯑꯣ ꯅꯣꯏꯒꯤꯁꯦ ꯑꯩꯏꯠ ꯁꯤꯃꯤꯁꯇꯔ ꯐꯥꯎꯈꯤꯗꯨꯔꯣ ꯅꯠ ꯇꯔꯒ ꯁꯤꯛꯁ ꯁꯤꯃꯤꯁꯇꯔ
ꯑ ꯑꯁꯦꯡꯕꯗꯤ ꯑꯩꯗꯤ ꯀꯩꯅꯣ ꯔꯤꯒꯨꯂꯔ ꯀꯣꯂꯦꯁꯇꯤ ꯅꯠꯇꯦꯕ ꯑꯩꯅ ꯃꯤꯅꯤꯀꫭꯜꯗ ꯇꯝꯕꯀꯣ ꯅꯠꯇꯦ ꯅꯠꯇꯦ ꯃꯤꯅꯤꯀꫭꯜꯒꯤ ꯀꯣꯂꯦꯁꯇ ꯇꯝꯕ
ꯑꯣ ꯑꯣ ꯃꯦꯔ ꯁꯥ‌ꯁꯥ ꯁꯥ ꯑꯣꯀꯦ ꯑꯣꯀꯦ ꯑꯣ ꯐꯩꯌꯦ ꯐꯩꯌꯦ ꯐꯩꯌꯦ ꯎꯝ
ꯎꯝ ꯍꯟꯗꯛ ꯁꯨꯇꯤ ꯂꯩꯕꯀꯣ ꯑꯗꯨ
ꯎꯝ ꯎꯝ
ꯑꯩꯒꯤ ꯑꯟꯇꯤꯅ ꯁꯤꯞ ꯇꯧꯋꯣ ꯇꯧꯋꫭ ꯍꯥꯏꯕꯒꯤ ꯇꯔꯥꯏ ꯇꯧꯔ ꯂꯩꯕꯅꯤꯗ ꯀꯨꯏꯔꯕ ꯅꯪꯁꯤꯗ ꯌꯥꯎꯕ
ꯐꯩꯌꯦ ꯑꯗꯨꯒꯨꯝꯕꯁꯨ ꯑꯗꯨꯝ ꯇꯧꯊꯣꯛꯒꯗꯕꯅꯦ ꯐ꯭ꯔꯤ ꯃꯇꯝꯗꯗꯤ
ꯍꯦ ꯍꯦ ꯍꯦ
ꯎꯝ
ꯅꯊꯟꯗ ꯂꯩꯔꯤꯔꯣ ꯀꯅꯥ ꯀꯅꯥꯒ ꯂꯩꯔꯤ꯭ꯔꯣ
ꯏꯃꯥꯟꯅꯕ ꯂꯩꯌꯦꯗ ꯑꯗꯨꯝ ꯑꯩꯈꯣꯏ ꯊꯕꯛ ꯇꯧꯃꯤꯟꯅꯕꯀꯣ
ꯑꯣ ꯍꫭꯏ ꯍꯣꯏ
ꯑꯗꯨꯒꯤ ꯍꯥꯏꯗꯤ ꯁꯟꯗꯦ ꯈꯛꯇꯪꯅꯦꯕ ꯑꯣꯐ ꯐꯪꯉꯤꯁꯦ ꯑꯇꯩꯗꯤ ꯑꯇꯣꯞꯄ ꯅꯨꯃꯤꯠꯇꯤ ꯑꯗꯨꯝ ꯐꯨꯜ ꯁꯨꯏꯏꯪꯗ ꯆꯠꯂꯦ ꯑꯗꯨꯝ
ꯋꯥꯔꯝꯅꯤꯅꯦ ꯑꯗꯨꯗꯤ
ꯎꯝ ꯋꯥꯏꯌꯦ
ꯀꯩ ꯀ ꯀꯩ ꯅꯪꯗꯤ ꯀꯩꯝ ꯁꯥꯟꯅꯗꯕ꯭ꯔꯣ ꯅꯪ ꯐ꯭ꯔꯁ
ꯒꯦꯝ ꯒꯦꯝ ꯁꯥꯟꯅꯕ ꯅꯪꯗꯦꯗ
ꯍꯦ ꯍꯦ
ꯀꯣꯂꯦꯁ ꯀꯥꯔꯝꯕ ꯃꯇꯝꯗꯗꯤ ꯁꯥꯟꯅꯩꯌꯦ ꯑꯗꯣ ꯍꯧꯖꯤꯛꯇꯤ ꯊꯕꯛ ꯂꯩꯔꯕꯅꯤꯅ ꯄꯥꯛ ꯁꯥꯟꯅꯕ ꯐꯪꯗ꯭ꯔꯦ ꯑꯗꯨꯒꯤ ꯑꯗꯨꯝ ꯇꯣꯛꯈ꯭ꯔꯦ
ꯍꯥꯟꯅꯗꯤ ꯌꯥꯝ ꯁꯥꯟꯅꯔꯝꯃꯦ ꯑꯩꯁꯨ ꯍꯧꯖꯤꯛ
ꯎꯝ ꯍꯣꯏ ꯍꫭꯏ ꯏꯃꯥꯟꯅꯕ ꯈꯔꯗꯤ ꯁꯥꯟꯅꯔ ꯂꯩꯌꯦ ꯑꯗꯨꯝ ꯍꯥꯏꯗꯤ ꯃꯇꯝ ꯂꯦꯟꯕꯀꯣ ꯍꯥꯏꯗꯤ ꯐ꯭ꯔꯤ ꯑꯣꯏꯕ ꯃꯇꯝꯗ ꯑꯗꯨꯒꯨꯝꯕꯗ
ꯑ
ꯎꯝ
ꯎꯝ ꯑꯣ ꯀꯩꯅꯣ ꯅꯣꯏ ꯌꯨꯝꯗꯤ ꯃꯤ ꯀꯌꯥ ꯂꯩꯌꯦ
ꯑꯩꯈꯣꯏ ꯌꯨꯝ ꯑꯦ ꯍꯧꯖꯤꯛꯇꯤ ꯑꯩꯈꯣꯏ ꯌꯨꯝ ꯑꯁꯪꯕ ꯌꯨꯝꯗ ꯂꯩꯇꯕꯅꯤꯅꯀꯣ
ꯑꯥ
ꯑꯗꯨꯕꯨꯗꯤ ꯃꯤ ꯇꯔꯨꯛ ꯇꯔꯦꯠ ꯂꯩꯗ
ꯑꯣ ꯑꯗꯨ ꯅꯣꯏ
ꯀꯣꯂꯦꯁꯇꯂꯤꯃꯤ ꯈꯅ ꯊꯕꯛ ꯇꯧꯕ ꯃꯤ ꯈꯔꯅ ꯔꯦꯟꯗ ꯂꯩꯔꯒ ꯑꯗꯨꯝ ꯂꯩꯕꯀꯣ
ꯑꯥ ꯍꯣꯏ ꯑꯍꯥꯟꯕ꯭ꯔꯣ ꯅꯪꯅ
ꯑꯩꯅ ꯈ꯭ꯋꯥꯏ ꯑꯍꯟꯅꯦ ꯎꯝ
ꯑ ꯆꯍꯤꯗꯤ ꯀꯨꯟꯊ꯭ꯔꯥ ꯌꯥꯎꯔꯕꯣ
ꯆꯍꯤꯁꯦ ꯇ꯭ꯋꯦꯟꯇꯤ ꯅꯥꯏꯟ ꯁꯨꯔꯦ
ꯑꯣ ꯁꯤ ꯑꯗꯨꯗꯤ ꯀꯨꯟꯊ꯭ꯔꯥ ꯌꯥꯎ ꯍꯥꯏꯇꯥꯔꯦꯅꯦ ꯑꯗꯨꯗꯤ ꯌꯨꯝ ꯄꯥꯟꯅꯤꯡꯉꯥꯏ ꯈꯥꯟꯥꯟꯕꯕ ꯍꯧꯥꯎꯔꯔꯕꯣ ꯀꯃꯥꯏ ꯇꯧꯔꯔꯕꯣ
ꯍꯣꯏꯗ ꯀꯨꯏꯔꯔꯣꯏ ꯑꯩꯒꯤꯗꯤ
ꯑꯗꯨꯗꯤ ꯅꯨꯄꯤꯗꯤ ꯂꯩꯗꯤ ꯂꯩꯈ꯭ꯔꯦꯕ
ꯎꯝ
ꯑꯣ ꯑꯁꯄꯔꯦꯅꯦ
ꯃꯥꯅꯅꯤꯅꯦ ꯁꯤ ꯍꯥꯏꯔꯛꯄꯁꯦ
ꯑꯣ ꯃꯥꯅ ꯌꯨꯝꯄꯥꯛꯈ꯭ꯔꯁꯦ ꯍꯥꯏꯔꯤꯔꯣ
ꯑ
ꯁꯤꯗꯤ
ꯃꯥꯁꯨ ꯍꯟꯇꯛꯁꯦ ꯂꯥꯁ ꯌꯌꯥꯔ ꯑꯣꯏꯔꯅꯤꯕꯀꯣ
ꯎꯝ
ꯑꯩꯠ ꯁꯦꯃꯤꯁꯇꯔ ꯁꯚꯦꯟ ꯁꯦꯃꯤꯁꯇꯔ ꯀꯥꯕ ꯍꯧꯔꯒꯦ ꯅꯤꯄꯥꯉꯥꯁꯨ
ꯑꯣ
ꯅꯦꯛꯁ ꯏꯌꯥꯔ ꯖꯨꯟ ꯃꯦ ꯃꯦꯗꯒꯤ ꯂꯣꯏꯈ꯭ꯔꯅꯤ ꯃꯥꯁꯨ
ꯆꯍꯤ ꯀꯌꯥ ꯑꯗꯨ ꯆꯍꯤ ꯂꯩꯕ꯭ꯔꯣ ꯅꯅꯦ
ꯍꯥꯥ
ꯆꯍꯤ ꯀꯌꯥ ꯗꯤꯐ꯭ꯔꯦꯟꯁ ꯂꯩꯕ꯭ꯔꯣ ꯅꯪꯒꯤ ꯅꯨꯄꯤꯒ
ꯃꯥꯁꯦ ꯍꯧꯖꯤꯛ ꯃꯥꯁꯦ ꯇ꯭ꯋꯦꯟꯇꯤ ꯊ꯭ꯔꯤ ꯌꯧꯔꯦꯕꯀꯣ
ꯑꯣ ꯑꯁ ꯑꯗꯨꯗꯤ ꯆꯞ ꯆꯥꯩꯅꯦ ꯆꯍꯤꯗꯤ
ꯎꯝ
ꯑꯗꯨꯃꯥꯏꯅ ꯒꯦꯞ ꯂꯩꯕꯗꯨꯅ ꯐꯩꯗ
ꯍꯣꯏ
ꯅꯨꯄꯤ ꯊꯤꯕ ꯍꯥꯏꯌꯦ ꯅꯕ꯭ꯔꯣꯗꯦ
ꯑꯗꯨꯝ ꯀꯨꯏꯔꯦꯗ ꯏꯕꯥꯅꯤ ꯈꯪꯅꯕꯗꯤ
ꯈꯨꯟ ꯃꯥꯟꯅꯕꯒꯤꯔꯣ ꯅꯠꯇ꯭ꯔꯒ ꯀꯃꯥꯏꯅ ꯈꯪꯅꯔꯤꯅꯣ
ꯑꯗꯨꯝ ꯀꯣꯂꯦꯖꯇꯒꯤ ꯈꯪꯅꯕꯅꯦ ꯑꯩ ꯀꯣꯂꯦꯖ ꯀꯥꯔꯤꯀꯥꯟꯗ ꯃꯥꯅ ꯀꯩꯅꯣ ꯍꯥꯏ ꯁ꯭ꯀꯨꯜ ꯀ꯭ꯂꯥꯁ ꯀꯌꯥꯅꯣ ꯀ꯭ꯂꯥꯁ ꯅꯏꯟ ꯔꯣ ꯇꯦꯟ ꯔꯣ ꯀꯨꯏꯔꯕꯕꯨꯅꯦ ꯋꯥꯅꯤ
ꯎꯝ ꯐꯔꯦ ꯐꯔꯦ ꯑꯣ ꯑꯗꯨꯗꯤ ꯀꯨꯏꯅꯕꯁꯨ ꯑꯗꯨꯝ ꯀꯨꯏꯈ꯭ꯔꯦꯕꯀꯣ
ꯎꯝ ꯀꯨꯏꯅꯕꯁꯨ ꯀꯨꯏꯔꯦ ꯎꯝ
ꯌꯨꯝ ꯑꯅꯤꯃꯛ ꯃꯣꯏ ꯃꯣꯏꯒꯤ ꯌꯨꯝ ꯅꯣꯏꯒꯤ ꯅꯣꯏꯒꯤ ꯐꯦꯃꯤꯂꯤꯅꯁꯨ ꯂꯣꯏ ꯁꯞꯄꯣꯔꯠ ꯇꯧꯔꯤꯔꯣ ꯁꯄꯣ ꯇꯔꯕ꯭ꯔꯥ
ꯍꯣꯏꯗ ꯍꯣꯏꯗ ꯑꯩꯗꯤ ꯍꯥꯏꯗꯤ ꯑꯗꯨꯝ ꯊꯕꯛꯁꯨ ꯇꯧꯈ꯭ꯔꯦ ꯑꯗꯨꯒ ꯑꯗꯨꯝ ꯏꯁꯥꯒꯤ ꯏꯟꯀꯝ ꯂꯩꯈ꯭ꯔꯕꯅꯤꯅꯀꯣ
ꯃꯣꯏꯅꯁꯨ ꯃꯣꯏꯅꯁꯨ ꯇꯧꯒꯅꯨꯁꯨ ꯍꯥꯏꯗ꯭ꯔꯦ ꯅꯪꯒꯤ ꯊꯣꯛꯄ ꯇꯧꯋꯣ ꯑꯗꯣ ꯐꯖꯅ ꯇꯧꯋꯣ ꯍꯥꯏꯕꯀꯣ ꯑꯗꯨ ꯈꯛꯇꯪ ꯉꯥꯏꯔꯦꯗ ꯍꯧꯖꯤꯛꯄꯨꯗꯤ
ꯐꯥꯏꯅꯦ ꯌꯥꯝ ꯐꯔꯦ ꯌꯥꯝ ꯐꯔꯦ
ꯍꯝ
ꯑꯩꯅ ꯃꯦꯆꯌꯣꯔ ꯑꯣꯏꯔꯕꯅꯤꯅꯀꯣ
ꯑꯥ ꯅꯣꯏꯗꯤ ꯑꯁ ꯂꯥꯏꯔꯤꯛ ꯐꯖꯅ ꯄꯥꯎ
ꯃꯅꯦ ꯃꯥ ꯑꯁꯁꯨ ꯀꯩꯅꯩꯅꯣ ꯑꯉꯥꯡ ꯀꯩꯅꯣ ꯆꯍꯤꯗ ꯏꯕꯥꯅꯤꯗ ꯗꯤꯐ꯭ꯔꯦꯟꯁ ꯂꯩꯇ꯭ꯔꯕꯅꯦ
ꯑꯣ
ꯑꯩꯅ ꯍꯧꯖꯤꯛ ꯍꯧꯖꯤꯛ ꯇ꯭ꯋꯦꯟꯇꯤ ꯁꯚꯦꯟꯦ ꯕꯠ ꯑꯁꯤ ꯊꯥꯗꯅ ꯇ꯭ꯋꯦꯟꯇꯤ ꯑꯩꯠꯇ ꯌꯥꯎꯈ꯭ꯔꯅꯦꯕ ꯑꯩꯁꯨꯔ
ꯑꯣ ꯑꯣ ꯑꯩꯗꯤ ꯅꯣꯕꯦꯝꯕꯔꯗꯅ ꯊꯥꯔꯇꯤ ꯌꯧꯔꯅꯤ
ꯑ ꯇ ꯆꯍꯤ ꯑꯅꯤ ꯑꯅꯤꯒꯨꯝꯃꯗꯤ ꯗꯤꯐ꯭ꯔꯦꯟꯁ ꯂꯩꯕꯅꯤ ꯆ
ꯎꯝ ꯎꯝ
ꯑ ꯅꯨꯄꯤ ꯅꯨꯄꯤ ꯊꯤꯕ ꯍꯧꯥꯎꯗ꯭ꯔꯤꯗꯥꯏꯗꯤ
ꯍꯣꯏ ꯍꯣꯏ ꯑꯗꯨ ꯃꯇꯝ ꯂꯥꯛꯈꯤꯅꯤꯗ
ꯇꯞꯅ ꯇꯧꯔꯒꯩꯅ
ꯎꯝ ꯎꯝ ꯑꯗꯨꯅ ꯐꯕꯅꯦ ꯍꯥꯏꯗꯤ ꯇꯞꯅ ꯊꯤꯕꯗꯨꯅ ꯄ꯭ꯔꯣꯕ꯭ꯂꯦꯝꯁꯨ ꯌꯥꯝꯅ ꯂꯩꯔꯣꯏꯕ
ꯑꯁ ꯈꯪꯗꯦꯗ ꯑꯗꯨ ꯍꯥꯏꯗꯤ ꯍꯥꯏ ꯑꯗꯨ ꯑꯁ ꯆꯍꯤ ꯌꯥꯝꯂꯛꯄ ꯀꯥꯟꯗꯅ ꯅꯨꯄꯤ ꯊꯤꯕꯁꯨ ꯍꯦꯟꯅ ꯍꯦꯟꯅ ꯍꯥꯏꯠꯇ ꯍꯩꯇ꯭ꯔꯦꯗ ꯈꯔ ꯑꯉꯥꯡ ꯑꯣꯏꯕ ꯀꯥꯟꯗꯅꯗꯤ ꯀꯣꯟꯐꯤꯗꯦꯟꯁꯀꯨꯝꯕꯁꯨ ꯈꯔ ꯌꯥꯝꯕꯀꯣ
ꯎꯝ ꯍꯧꯖꯤꯛ ꯃꯇꯝꯗꯤ ꯑꯁ ꯀ꯭ꯂꯥꯁ ꯑꯦꯠ ꯅꯥꯏꯟ ꯁꯚꯦꯟ ꯐꯥꯎ ꯀꯣꯏꯅꯕꯒ ꯂꯩꯔꯒ ꯍꯧꯖꯤꯛ ꯌꯥꯝ ꯂꯩꯈ꯭ꯔꯕꯅꯤ
ꯎꯝ ꯅꯣꯏ ꯅꯣꯏ ꯁꯤꯕ꯭ꯂꯤꯡꯁꯇꯗꯤ ꯀꯩꯅꯣ ꯌꯨꯝ ꯄꯥꯟꯕ ꯂꯩꯈ꯭ꯔꯕ꯭ꯔꯣ
ꯏꯅꯥꯎꯄꯥ ꯑꯃ ꯀꯣ
ꯑ
ꯃꯥꯖꯤꯦ ꯌꯨꯝ ꯄꯥꯟꯈꯦ ꯍꯥꯏꯕꯗꯤ ꯃꯥꯁꯨ ꯑꯥꯎꯠꯁꯥꯏꯠ ꯏꯁꯇꯦꯠꯇ ꯂꯩꯕꯅꯤꯅꯀꯣ
ꯎꯝ
ꯑꯗꯨꯝ ꯃꯥꯒꯤ ꯃꯁꯥꯒꯤ ꯇꯥꯜꯂꯒ ꯑꯗꯨꯝ ꯊꯕꯛ ꯇꯧꯔꯒ ꯑꯗꯨꯝ ꯅꯨꯄꯤ ꯊꯤ ꯎꯆ
ꯑꯆꯥ
ꯑꯗꯨꯒ ꯃꯈꯥꯗ ꯅꯨꯄꯤ ꯑꯍꯨꯝ ꯀꯣ
ꯎꯝ
ꯑꯗꯨꯝ ꯃꯣꯏꯗꯤ ꯀꯂꯦꯖ ꯀꯥꯕꯁꯨ ꯂꯩ ꯑꯃꯅ ꯑꯃꯅ ꯈ꯭ꯋꯥꯏ ꯑꯇꯣꯝꯕꯤꯗꯤ ꯀ꯭ꯂꯥꯁ ꯇꯨꯋꯦꯜꯐ ꯔꯤꯗꯤꯡ ꯑꯅꯤꯗꯨꯅ ꯑꯃꯅ ꯁꯦꯀꯦꯟ ꯁꯦꯃꯦꯁꯇꯔ ꯂꯣꯏꯔꯦ ꯑꯃꯅ ꯐꯤꯐ ꯁꯦꯃꯦꯁꯇꯔ ꯀꯥꯕ ꯍꯧꯔꯅꯤ
ꯑꯁ ꯌꯥꯝ ꯐꯔꯦꯅꯦ ꯃꯤꯗꯤ ꯌꯥꯝꯗꯤ ꯌꯥꯝꯃꯦꯍ ꯑꯣꯏ ꯅꯪ ꯃꯥꯒ ꯑꯗꯥꯗꯤ ꯀꯩ ꯀꯩ ꯊꯕꯛ ꯇꯧꯔꯤꯅꯣ
ꯍꯥ
ꯅꯣꯏ ꯃꯥꯒ